ꯎꯝ ꯍꯜꯂꯣ
ꯎꯝ ꯍꯜꯂꯣ
ꯎꯝ ꯑꯩꯗꯤ ꯇꯥꯗ꯭ꯔꯕꯣꯢ ꯈꯜꯂꯨꯔꯦ
ꯇꯥꯏꯌꯦ ꯑꯗꯨꯗ ꯃꯥꯒꯤ ꯅꯦꯠꯋꯣꯛꯅꯔ ꯈꯪꯗꯦ ꯑꯃꯨ ꯇꯥꯕ ꯇꯥꯗꯕ ꯌꯥꯎꯔꯛꯄ
ꯀꯩꯗꯧꯔꯝꯃꯤꯅꯣ ꯍꯧꯖꯤꯛꯄꯣ
ꯕ꯭ꯔꯦꯛꯐꯥꯁ ꯀꯩꯀꯥ ꯇꯧꯔꯕꯣ ꯅꯪꯕꯣ
ꯇꯧꯗ꯭ꯔꯤ ꯈꯔ ꯊꯦꯡꯉꯦ ꯉꯁꯤꯗꯤ ꯑꯩ ꯀꯩꯅꯣ ꯆꯝꯐꯨꯠ ꯍꯟꯅ ꯐꯨꯠꯇꯣꯏꯅꯦ ꯃꯥꯏꯔꯦꯟꯒꯅꯦ ꯑꯥ ꯃꯥꯏꯔꯦꯜꯒ ꯑꯗꯒꯤ ꯀꯩꯅꯣ ꯂꯩꯌꯦ ꯍꯋꯥꯏꯕꯤꯟꯁꯇꯣ ꯑꯗꯨꯒ ꯑꯗꯒꯤ ꯀꯩꯅꯣ ꯈꯤꯇꯪꯒ ꯑꯩꯈꯣꯏꯒꯤ ꯗꯁꯀꯨꯁꯇꯣ ꯑꯗꯨꯒ ꯀꯥꯝꯗꯣꯏꯅꯦ ꯑꯩꯈꯣꯢꯕꯥ ꯏꯕꯥꯅꯤ ꯆꯥꯕꯒꯤ
ꯒꯖꯔꯗꯣ ꯍꯥꯞꯄꯨ ꯑꯃꯨ ꯃꯨꯛ ꯒꯖꯔꯗ ꯆꯥꯕꯗꯤ ꯐꯕꯅꯦ
ꯎꯝ
ꯑꯩ ꯁꯂꯥꯠꯀꯨꯝꯗꯤ ꯑꯗꯨꯝ ꯆꯥꯅꯤꯡꯕ ꯑꯗꯨꯒ ꯂꯣꯏꯗ꯭ꯔꯤ ꯑꯩꯁꯨ ꯑꯗꯨꯒꯤ ꯕ꯭ꯔꯦꯛꯐꯥꯁ ꯁꯦꯝꯒꯦꯅ ꯇꯧꯔꯤꯅꯦ
ꯎꯝ ꯁꯅꯥꯒꯗꯤ ꯌꯥꯝ ꯅꯨꯡꯉꯥꯏꯅ ꯆꯠꯂ
ꯆꯠꯂꯝ ꯃꯦ ꯉꯔꯥꯡ ꯑ ꯉꯔꯥꯡꯗꯣ ꯑꯩꯈꯣꯏꯁꯦ ꯃꯥꯁꯦ ꯃꯦꯁꯦꯁ ꯊꯥꯔꯛꯑꯦꯕꯀꯣ ꯊꯦꯡꯉ ꯀꯥꯟꯗꯨꯗꯕ ꯒ꯭ꯔꯨꯞꯇꯨꯗ ꯑꯗꯨꯗ ꯑꯩꯁꯦ ꯀꯅꯥꯝꯁꯨ ꯔꯤꯄ꯭ꯂꯥꯏ ꯍꯟꯕꯤꯗꯕꯗꯣ ꯄꯥꯎꯈꯨꯝ ꯑꯃ ꯄꯤꯕꯤꯗꯕꯗꯣ ꯑꯩ ꯅꯨꯡꯉꯥꯏꯇꯦ ꯑꯗꯨꯝ ꯉꯥꯏꯍꯥꯛ ꯋꯥꯔꯤ ꯁꯥꯔꯝꯃꯒ ꯑꯩꯁꯨ ꯨ ꯋꯥꯔꯥ ꯕꯅꯤꯅ
ꯎꯝ
ꯄꯣꯊꯥꯔꯒꯦꯅ ꯑꯗꯨꯝ ꯍꯥꯏꯔꯒ ꯑꯗꯨꯝ ꯄꯊꯥꯖꯔꯕ
ꯑꯩꯁꯨ ꯉꯔꯥꯡꯗꯤ ꯑꯃꯨꯛ ꯉꯟꯇꯥꯅ ꯇꯨꯡꯗ ꯂꯩꯔꯃꯦꯕ ꯄꯨꯡ ꯅꯤꯄꯥꯜ ꯃꯈꯥꯏ ꯈꯔ ꯍꯜꯂꯛꯄ ꯁ꯭ꯋꯥꯏꯗ ꯆꯪꯕꯗꯨꯒ ꯑꯩꯅ ꯋꯥ ꯉꯥꯡꯖꯕꯁꯦ ꯃꯈꯣꯜ ꯑꯅꯤ ꯑꯅꯤ ꯊꯣꯛꯅ ꯇꯥꯏ
ꯀꯩꯒꯤꯅꯣ ꯑꯗꯨꯗꯤ ꯑꯩꯁꯨ ꯈꯪꯗꯦ
ꯅꯦꯠ ꯁꯤ
ꯑꯣꯏꯔꯝꯆꯤ ꯑꯣꯢꯔꯝꯕꯁꯨ ꯌꯥꯢ ꯑꯗꯨ ꯑꯩꯁꯨ ꯒ꯭ꯌꯥꯟ ꯇꯥꯗꯦ ꯑꯗꯨꯃꯗꯤ
ꯆꯥꯛ ꯊꯣꯡꯗꯣꯏꯔꯣ
ꯎꯝ ꯑꯉꯥꯡ ꯁ꯭ꯀꯨꯜ ꯆꯠꯇꯣꯏꯅꯦ ꯃꯥꯒꯤ ꯍꯥꯟꯅ ꯈꯤꯇꯪ ꯀꯩꯅꯣ ꯇꯧꯕꯤꯒ꯭ꯔꯒꯦ ꯑꯩꯈꯣꯏ ꯃꯌꯥꯝꯒꯤ ꯇꯧꯗ꯭ꯔꯤꯉꯩꯗ
ꯎꯝ ꯅꯣꯏ ꯑꯕꯦꯝꯃꯗꯣ ꯀꯥꯏ ꯇꯝꯃꯒꯦ ꯍꯟꯗꯛ
ꯃꯥꯖꯨ ꯁꯤꯀꯥꯗ ꯑꯗꯨꯝ ꯆꯟꯖꯜꯂꯦ
ꯎꯝ ꯁꯣꯝꯗꯒꯤ ꯁ꯭ꯀꯨꯜꯒꯤ ꯑꯩꯈꯣꯏ ꯀ꯭ꯂꯥꯁ ꯇꯦꯟꯒꯤ ꯃꯃꯥꯡꯒꯤ ꯉꯟꯕ ꯑꯗꯨꯃꯥꯏꯅ ꯉꯜꯂꯝꯃꯔꯣꯏ
ꯍꯣꯏ ꯑꯗꯨꯕꯨꯗꯤ ꯍꯧꯖꯤꯛꯅ ꯄꯨꯡ ꯃꯣꯏ ꯃꯥꯄꯜ ꯃꯥꯄꯜꯂ ꯃꯥꯄꯜ ꯃꯈꯥꯏꯔ ꯑꯗꯥꯏꯗꯩ
ꯎꯝ ꯑꯗꯒꯤ ꯍꯟꯗꯛ ꯅꯣꯏ ꯀꯩꯕ ꯅꯣꯏꯗꯥꯏ ꯃꯆꯥ ꯅꯨꯄꯥ ꯊꯣꯛꯂꯛꯏꯗꯅ
ꯎꯝ
ꯇꯥꯡ ꯀꯔꯝ ꯀꯥꯟ ꯆꯪꯗꯣꯏꯅꯣ ꯈꯔ ꯋꯥꯠꯂꯤꯕ
ꯊꯥ ꯑꯍꯨꯝꯒꯨꯝꯕ ꯂꯩꯔꯒ ꯃꯥꯒꯤ ꯑꯦꯛꯖꯥꯝ ꯑꯃ ꯊꯥꯗꯧ ꯋꯥꯠꯂꯤꯕ
ꯎꯝ
ꯑꯗꯨ ꯂꯣꯏꯔꯒꯗꯤ ꯄꯨꯔꯥ ꯂꯣꯏꯔꯦ ꯃꯣꯏꯒꯤ ꯃꯣꯏꯒꯤ ꯁꯕꯖꯦꯛ ꯁꯤꯗꯤ ꯏꯟꯇꯔꯟ ꯌꯥꯎꯗꯦ ꯍꯥꯏꯌꯦꯕ ꯑꯣꯠꯇꯤꯒꯤꯖꯤꯗꯤ ꯑꯗꯨꯒ ꯗꯥꯁꯨꯅꯤ ꯃꯆꯥ ꯃꯆꯥ ꯅꯨꯨꯄꯥꯗꯨꯅ ꯑꯃꯨꯛ ꯃꯥ ꯏꯟꯇꯔꯟ ꯇꯧꯍꯧꯗꯣꯏꯕ ꯃꯥꯒꯤꯅ ꯑꯃꯨꯛ ꯂꯦꯞꯅꯦꯕ
ꯑꯣ
ꯃꯣꯏ ꯑꯥ ꯃꯣꯏ ꯑꯅꯤꯒꯤ ꯂꯝ ꯑꯗꯨ ꯃꯥꯟꯅꯗꯕ ꯑꯣ ꯇꯤ ꯅꯤ ꯑꯃꯅ ꯀꯩꯅꯣ ꯑꯃꯅ ꯂꯦꯞ ꯑꯣꯏꯕ
ꯆꯍꯤ ꯃꯥꯟꯅꯕ꯭ꯔꯣ ꯃꯣꯏ ꯅꯤꯖꯦ ꯕꯦꯖ
ꯆꯍꯤ ꯃꯥꯟꯅꯩꯌꯦ ꯊꯥꯗ ꯍꯟꯅꯕ
ꯎꯝ ꯈꯪꯗ꯭ꯔꯦꯗ ꯑꯗꯨ ꯃꯣꯏꯗꯤꯗꯣꯛꯇꯔ ꯇꯝꯕ ꯀꯩꯅꯣꯒꯤ ꯂꯥꯏꯟꯅꯦꯕ ꯃꯌꯥꯝ ꯂꯩꯈ꯭ꯔꯦꯕ ꯃꯈꯟ ꯅꯠꯇ꯭ꯔꯥ
ꯌꯥꯝ ꯂꯩꯒꯖꯥꯠꯅꯤꯍꯦ
ꯁꯝꯅ ꯍꯥꯏꯕꯗ ꯗꯣꯛꯇꯔ ꯇꯝꯃꯦ ꯍꯥꯏꯒ ꯇꯝꯃꯤꯕ ꯑꯃꯗꯨꯅ ꯄꯨꯂꯞ ꯑꯣꯜ ꯔꯥꯎꯟ ꯍꯦꯛ ꯍꯩꯔꯗꯤ ꯐꯗꯧꯕ
ꯎꯝ ꯑꯗꯨꯗꯤ ꯀꯥꯏꯗꯩ ꯌꯥꯔꯅꯤ ꯃꯤ ꯃꯥꯏ ꯃꯥꯒꯤ ꯂꯝꯕꯤ ꯑꯃ ꯃꯝꯅꯤ ꯀꯩꯅꯣ ꯁ꯭ꯀꯤꯟꯒꯤ ꯑꯗꯨꯒꯤ ꯁꯔꯨꯒꯤ ꯑꯗꯨꯒꯤ ꯃꯌꯥꯝ ꯑꯃ ꯇꯣꯉꯥꯟ ꯇꯣꯉꯥꯟ ꯈꯥꯏꯗꯣꯛꯑ ꯊꯝꯃꯤ
ꯄꯥꯏꯈꯠꯄ ꯑꯃꯅ ꯑꯗꯨꯝ ꯄꯥꯏꯒꯤꯗꯣꯏꯕ
ꯎꯝ ꯑꯍꯥꯟꯕ ꯃꯣꯏꯒꯤ ꯇꯝꯕꯗꯗꯤ ꯑꯦꯝ ꯕꯤ ꯕꯤ ꯑꯦꯁ ꯇꯝꯕꯗꯗꯤ ꯆꯞ ꯃꯥꯟꯅꯅ ꯂꯣꯏ ꯇꯝꯗꯣꯏꯅꯤ ꯃꯣꯏꯒꯤ ꯆꯍꯤ ꯑꯍꯨꯝꯗꯨꯗꯤ ꯆꯍꯤ ꯑꯍꯨꯝ ꯃꯔꯤ ꯃꯣꯏꯒꯤ ꯇꯝꯕꯗꯨꯗꯤ ꯇꯝꯃꯦꯗꯅꯀꯣ ꯑꯗꯨꯒꯅꯦ ꯃꯣꯏꯅ ꯇꯣꯉꯥꯟꯅ ꯃꯥꯏ ꯃꯥꯏꯒꯤ ꯂꯥꯏꯟꯗ ꯂꯥꯏꯟꯗ ꯆꯠꯈꯤꯗꯣꯔꯤꯕ ꯎꯝ ꯑꯩꯅ ꯑꯗꯨꯗ ꯄꯥꯝꯃꯦ ꯁꯥꯔꯖꯟꯒꯤ ꯄꯥꯝꯃꯤ ꯑꯗꯒꯤ ꯃꯦꯗꯤꯁꯤꯟꯒꯤ ꯄꯥꯝꯃꯤ ꯀꯥꯏꯅ ꯂꯩꯗꯅꯀꯣ ꯗꯩꯒꯤ ꯗꯔꯃꯥ ꯇꯣꯂꯣꯖꯤꯒꯤ ꯀꯥꯏꯅ ꯂꯩꯖꯤꯡꯖꯦ ꯇꯣꯉꯥꯟ ꯇꯣꯉꯥꯟꯅ ꯃꯥꯥꯏ ꯃꯥꯒꯤ ꯑꯄꯥꯝ ꯑꯄꯥꯝꯕ ꯂꯝꯕꯤꯗꯨ ꯑꯗꯨꯝ ꯂꯣꯏ ꯆꯠꯅꯒꯤꯗꯣꯏꯅꯦꯕ ꯒꯥꯏꯅꯤ ꯄꯥꯝꯅꯅ ꯒꯥꯏꯅꯤꯁ ꯆꯠꯂꯅꯤ ꯃꯦꯗꯤꯁꯤꯟꯅ ꯃꯦꯗꯤꯁꯤꯟ ꯆꯠꯂꯅꯤ ꯁꯖꯔꯤꯅ ꯁꯖꯔꯤ ꯆꯠꯂꯅꯤ ꯑꯗꯨꯃꯥꯏꯅ ꯇꯣꯉꯥꯟ ꯇꯣꯉꯥꯟ ꯆꯠꯂꯤꯅꯦꯕ
ꯎꯝ
ꯅꯣꯇꯤꯗꯤ ꯄꯥꯎ ꯐꯥꯎꯅꯔꯕꯣ ꯉꯁꯤꯒꯤ
ꯎꯝ ꯉꯁꯥꯏ ꯀꯩꯅꯣꯗ ꯋꯥꯆꯞꯇ ꯉꯁꯥꯏ ꯃꯦꯁꯦꯖ ꯊꯥꯔꯛꯑꯝꯕꯅꯦ ꯃꯣ ꯃꯣꯏꯗꯤ ꯋꯥꯀꯤꯡ ꯆꯦꯜꯂꯦꯕꯀꯣ ꯃꯣꯏꯗꯤ ꯑꯗꯨ
ꯀꯩꯅꯣꯒ ꯎꯝ ꯉꯔꯥꯡꯒꯤ
ꯐꯣꯜ ꯇꯧꯔꯛꯄꯗꯣ ꯅꯨꯃꯤꯗꯥꯡ
ꯍꯣꯏ
ꯇꯨꯝꯗ ꯂꯩꯔꯝꯃꯤꯅꯦ ꯍꯥꯏꯕ ꯑꯩꯗꯤ ꯑꯣꯟꯂꯥꯏꯟꯕꯨꯗꯤ ꯊꯃꯝꯕ ꯑꯗ ꯑꯗꯨꯝ ꯇꯨꯝꯗꯔꯒ ꯏꯁꯥꯖꯦ ꯌꯥꯝ ꯇꯟꯕ ꯑꯃ ꯑꯣꯏꯕꯗꯣ
ꯋꯥꯔꯗꯤ ꯐꯠ ꯍꯦꯛꯇ ꯇꯨꯝꯒꯤꯕ ꯑꯗꯨꯅ ꯈ꯭ꯋꯥꯏ ꯕꯦꯁꯅꯦ ꯑꯈꯣꯏꯗꯤꯅꯦ ꯐꯃꯨꯡ ꯍꯦꯛ ꯆꯪꯕ ꯄꯣꯞ ꯍꯦꯛꯇ ꯇꯥꯔ ꯇꯨꯝꯕꯗꯨ ꯉꯝꯗꯦꯕ ꯑꯗꯨꯅ ꯊꯦꯡꯉꯦ ꯇꯨꯝꯕꯗ ꯍꯦꯛꯇ ꯊꯦꯡꯉꯝꯅꯤꯅ ꯌꯥꯍꯧꯕꯗꯨꯖꯨ ꯍꯦꯛꯇ ꯊꯦꯡꯕ
ꯎꯝ
ꯎꯝ ꯑꯈꯣꯏ ꯃꯥꯒꯤ ꯃꯕꯨꯡꯒꯤ ꯃꯆꯥꯅꯨꯄꯥ ꯑꯃ ꯂꯩꯇꯕꯒꯤ ꯍꯪꯕ ꯆꯠꯅꯒꯤ ꯀꯥꯃꯦꯡꯗ ꯑꯩꯈꯣꯏꯗ ꯃꯣꯏ ꯑꯩꯈꯣꯏꯗꯗꯥ ꯑꯅꯤ ꯆꯠꯈ꯭ꯔꯦ
ꯀꯥꯃꯦꯡ ꯂꯝꯁꯥꯡꯂꯣꯝꯗꯔꯣ
ꯂꯝꯁꯥꯡ ꯂꯣꯝꯗ
ꯑꯣ ꯑꯥꯗꯥ ꯍꯣꯡꯉ ꯂꯩꯒꯤꯕ
ꯑꯧ ꯃꯥ ꯃꯇꯣꯝꯗ ꯑꯥꯗ ꯍꯣꯡꯒꯤꯕ ꯑꯩꯈꯣꯏ ꯏꯃꯥꯏ ꯃꯄꯥꯝ ꯑꯁꯦꯡꯕꯗꯤ ꯀꯩꯅꯣꯗꯅꯦꯕ ꯈꯣꯡꯃꯟꯗꯅꯦꯕ
ꯎꯝ
ꯑꯗꯨ ꯑꯥꯗ ꯍꯣꯡꯒꯤꯕ
ꯁꯣꯔꯥꯠ ꯀꯗꯤ ꯅꯣꯏ ꯆꯠꯇꯣꯏꯔ
ꯑ ꯁꯣꯔꯥꯠꯇꯗꯤ ꯆꯠꯀꯅꯤꯌꯦ ꯁꯣꯔꯥꯠꯇ ꯀꯔꯤ ꯀꯌꯥ ꯇꯥꯕꯖꯥꯠꯅꯣ ꯈꯪꯗꯦ ꯑꯩꯁꯦ ꯄꯣꯌꯦꯡ ꯑꯃꯁꯨ ꯉꯔꯥꯡ ꯋꯥꯆꯞꯇ ꯕꯥꯔꯇꯣꯟ ꯑꯃꯁꯨ ꯊꯥꯔꯛꯑꯕꯅꯤ ꯑꯩꯈꯣꯏ ꯏꯃꯥꯟꯅꯕꯤꯒꯤ ꯃꯆꯥꯅꯨꯄꯥꯒꯤ ꯖꯩꯒꯒꯤꯅꯦꯅ ꯋꯡꯈꯩꯗꯒꯤ ꯑꯗꯨꯅ ꯇꯥꯡ ꯇꯔꯥꯃꯄꯜꯗ
ꯎꯝ ꯆꯇꯣꯏꯔꯣ ꯑꯗꯨꯖꯨ
ꯆꯠꯇꯕꯗꯤ ꯐꯖꯗ꯭ꯔꯦ ꯑꯁ ꯂꯥꯛꯇꯕꯗꯤ ꯌꯥꯎꯔꯣꯏꯀꯣ ꯀꯥꯏꯅ ꯇꯧꯔꯛꯑꯦꯕ ꯑꯗꯨꯅ ꯇꯜꯂꯦ ꯇꯧꯔꯤꯁꯦ
ꯃꯣꯏꯖꯨ ꯍꯦꯟꯃꯟꯈꯔꯦ ꯍꯥꯏꯕꯗꯤ ꯖꯩꯒ ꯀꯥꯏꯁꯤ ꯗꯥꯝꯗꯣ ꯌꯥꯝ ꯌꯥꯝꯃꯛꯑꯦꯗꯅ ꯂꯨꯍꯣꯡꯉꯦ ꯂꯨꯍꯣꯡꯉ ꯃꯇꯨꯡ ꯁꯣꯁꯇꯤ ꯁꯣꯁꯇꯤ ꯃꯇꯨꯡ ꯑꯗꯨ ꯅꯍꯨꯠ ꯅꯔꯦꯡ ꯖꯩꯒꯕꯨꯗꯤ ꯂꯥꯏꯅꯦ ꯂꯥꯛꯄꯕꯨꯗꯤ ꯖꯩꯒ
ꯑꯗꯨꯅꯤꯁꯦ ꯖꯩꯒ ꯒꯥꯏꯁꯤꯗꯤ ꯇꯧꯗ꯭ꯔꯁꯨ ꯌꯥꯔꯦ ꯑꯩꯈꯣꯏꯒꯤ ꯑꯉꯥꯡ ꯍꯧꯔꯛꯏ ꯃꯌꯥꯝꯁꯦ ꯖꯩꯒ ꯑꯝꯇ ꯇꯧꯗꯦ ꯕꯥꯇꯣꯟ ꯇꯧꯔ ꯇꯧꯕꯗꯨ ꯖꯩꯒ ꯇꯧꯗꯦ ꯍꯥꯏꯕ ꯍꯥꯏꯕꯗꯤ ꯕꯥ ꯭ꯇꯔꯣꯟ ꯇꯧꯔꯕ ꯃꯌꯥꯝ ꯇꯧꯕꯗꯣ ꯑꯗꯨ ꯇꯧꯗꯦꯕ ꯑꯩꯈꯣꯏꯒꯤ ꯂꯥꯏꯒꯤ ꯂꯥꯏꯒꯤ ꯌꯨꯝꯗ ꯇꯧꯖꯔꯒꯅꯦ ꯑꯩꯈꯣꯏ ꯏꯃꯨꯡꯗꯪ ꯊꯣꯡꯉꯒ ꯆꯥꯕꯗꯣ ꯑꯗꯨꯃꯥꯏꯅꯗꯪ ꯇꯧꯋꯦꯕ ꯑꯩꯈꯣꯏꯒꯤꯗꯤ
ꯎꯝ ꯑꯁꯦꯡꯕꯗꯤ ꯀꯩꯅꯣ ꯇꯧꯒꯗꯕꯅꯦ ꯑꯩꯈꯣꯏꯒꯤ ꯍꯣꯏ ꯂꯨꯍꯣꯡꯕꯗ ꯕꯇꯣꯜ ꯑꯃꯨꯛ ꯇꯧꯔꯦ ꯑꯍꯥꯟꯕꯩ ꯅꯨꯡꯉꯥꯏ ꯅꯠꯇ꯭ꯔꯒꯅꯒ ꯑꯍꯥꯟꯕꯒꯤ ꯁꯣꯁꯇꯤꯁꯨ ꯑꯗꯨꯝ ꯇꯧꯕꯅ ꯇꯧꯔꯦꯀꯣ ꯏꯃꯥꯟꯅꯕꯁꯤꯡꯗ ꯑꯗꯨꯒꯤ ꯃꯈꯥ ꯊꯥꯕ ꯊꯕꯛꯇꯤ ꯑꯗꯨꯝ ꯂꯝ ꯁꯝꯗ ꯈꯔ ꯑꯗꯩ ꯏꯃꯨꯡ ꯃꯅꯨꯡ ꯈꯔꯁꯨ ꯑꯗꯨꯝ ꯇꯧ ꯂꯣꯏꯁꯤꯟꯕ ꯌꯥꯏꯌꯦ ꯅꯠꯇ꯭ꯔꯥ
ꯌꯥꯔꯕꯅꯤ ꯑꯗꯨ ꯂꯣꯏ ꯂꯣꯏ ꯑꯗꯨ ꯂꯣꯏ ꯂꯣꯏꯕ ꯌꯥꯔꯕꯅꯤ
ꯊꯣꯛꯏ ꯈꯨꯗꯤꯡꯒꯤ ꯀꯩꯅꯣꯝꯃ ꯈꯤꯇꯪ ꯊꯧꯗꯣꯛ ꯊꯣꯛꯏ ꯈꯨꯗꯤꯡꯒꯤ ꯕꯥꯇꯣꯟ ꯇꯧꯕ ꯃꯤꯁꯨ ꯂꯩ ꯍꯥꯏꯕ
ꯂꯩꯅꯤ
ꯀꯃꯥꯏꯅ ꯇꯧꯕꯅꯣ ꯈꯪꯗꯦ ꯑꯗꯨꯅ ꯎꯝ ꯆꯨꯝꯃꯤ ꯒ ꯎꯝ
ꯅꯪ ꯀ꯭ꯂꯥꯁ ꯆꯠ ꯆꯠ ꯆꯠꯇꯣꯏꯅꯤ ꯗꯥꯏꯅꯦ ꯉꯁꯤ
ꯆꯠꯇꯣꯏꯅꯤ ꯄꯨꯡ ꯑꯩꯈꯣꯏꯗꯤ ꯄꯨꯡ ꯇꯔꯥꯃꯥꯊꯣꯏꯒꯤ ꯃꯌꯥ ꯁ꯭ꯋꯥꯏꯗ ꯆꯠꯇꯣꯏꯅꯤ ꯑꯗꯨꯒ ꯀꯩꯅꯣ ꯇꯧꯋꯦ ꯑꯗꯨꯁꯨ ꯑꯩꯈꯣꯏ ꯀ꯭ꯂꯥꯁꯀꯤ ꯏꯃꯥꯟꯅꯕꯁꯤꯡ ꯍꯥꯟꯅ ꯍꯪꯅꯗꯣꯏꯅꯤꯗ ꯀꯅꯥ ꯀꯅꯥ ꯌꯧꯔꯛꯑꯦ ꯂꯥꯛꯑꯕ ꯂꯥꯛꯇ꯭ꯔꯤꯕ ꯍꯧꯖꯤꯛꯇꯤ ꯄꯩꯈꯥ ꯃꯌꯥ ꯅꯛꯁꯜꯂꯛꯄꯒꯤ ꯀ꯭ꯂꯥꯁ ꯇꯧꯕꯩ ꯇꯧꯗꯕꯩ ꯇꯧꯕꯁꯨ ꯨ ꯌꯥꯎꯋꯦ ꯑꯗꯨꯗ ꯁꯥꯇ꯭ꯔꯁꯦ ꯑꯇꯣꯞꯄ ꯑꯗꯨꯝ ꯍꯥꯏꯕꯗꯤ ꯑꯩꯈꯣꯏꯒꯤ ꯍꯧꯖꯤꯛꯁꯦ ꯑꯩꯈꯣꯏꯒꯤ ꯃꯐꯝꯁꯦ ꯋꯥꯏꯔꯤꯅꯦꯕ ꯁꯤꯒꯤ ꯀꯩꯅꯣꯗ ꯑꯩꯈꯣꯏ ꯁꯤꯒꯤ ꯀꯩꯅꯣꯗ ꯂꯩꯔꯤꯁꯦ ꯍꯥꯟꯅꯒꯤ ꯅ꯭ꯌꯨ ꯌꯥꯔ ꯄꯥꯕ꯭ꯂꯤꯛ ꯁ꯭ꯀꯨꯜꯗ ꯂꯩꯔꯤꯕꯁꯦ ꯑꯩꯈꯣꯏꯅ ꯍꯧꯖꯤꯛ ꯑꯣꯏꯔꯤꯕ ꯃꯐꯝ ꯖꯒꯥꯁꯦ
ꯈꯪꯉꯦ
ꯋꯥꯏꯔꯤꯅꯦꯕ ꯑꯥꯗ ꯁꯥꯕ ꯂꯣꯏꯗ꯭ꯔꯤꯕꯅꯦ ꯑꯗꯨꯅ ꯀ꯭ꯂꯥꯁꯁꯦ ꯆꯟꯕꯣꯏ ꯆꯟꯗꯕꯣꯏ ꯇꯧꯕꯅꯦ ꯑꯃꯥꯎ ꯉꯥꯏꯅ ꯑꯃ ꯉꯥꯏꯅ ꯑꯗꯨꯗꯥ ꯇꯧꯋꯦ ꯑꯗꯨꯕꯨ ꯄꯩꯈꯥ ꯃꯌꯥ ꯅꯛꯁꯂꯥꯅꯤꯅ ꯆꯠꯇꯕꯁꯨ ꯌꯥꯗꯕ ꯑꯗꯣ ꯑꯁ ꯒ꯭ꯌꯥꯟ ꯇꯥꯗꯦ ꯃꯊꯥ ꯁꯥꯏ ꯁꯤꯗ ꯃꯔꯛꯁꯤꯗ ꯑꯃꯨꯛ ꯗꯤꯖꯥꯔꯇꯦꯁꯟꯅ ꯑꯃꯨꯛ ꯇꯧ ꯂꯩ ꯑꯁꯤ ꯑꯗꯨ ꯍꯪꯅꯅꯤ ꯀꯅꯥ ꯀꯅꯥ ꯎꯝ ꯀꯅꯥ ꯀꯅꯥ ꯂꯥꯛꯀꯅꯤ ꯂꯥꯛꯑꯣꯏ ꯃꯤ ꯌꯥꯝ ꯂꯥꯛꯑꯣꯏ ꯍꯥꯏꯔꯒꯗꯤ ꯄꯨꯂꯞ ꯇꯣꯛꯊꯣꯛꯄ ꯑꯃ ꯂꯥꯛꯀꯅꯤ ꯍꯥꯏꯔꯗꯤ ꯑꯩꯈꯣꯏ ꯃꯌꯥꯝ ꯆꯠꯄ ꯑꯃ ꯑꯗꯨꯒ ꯆꯠꯂꯤꯕ ꯌꯥꯎꯕ ꯀꯥꯡꯕꯨꯗꯨꯅ ꯑꯣꯖꯥꯅ ꯀꯔꯤ ꯀꯔꯤ ꯍꯥꯏꯔꯛꯈ꯭ꯔꯦ ꯑꯦꯛꯖꯥꯝꯒꯤ ꯄꯩꯈꯥꯒꯤ ꯀꯩ ꯀꯩꯅ ꯍꯪꯉꯛꯑꯀꯥꯟꯗ ꯑꯩꯈꯣꯏ ꯃꯁꯦꯟ ꯏ ꯄꯥꯎ ꯐꯥꯎꯅꯔꯒ ꯑꯗꯨꯝ ꯃꯥꯒꯤ ꯑꯣꯖꯥꯅ ꯄꯤꯔꯛꯄꯁꯤꯡꯗꯣ ꯂꯧꯅꯕ ꯍꯥꯏꯇꯥꯔꯦ ꯎꯝ ꯊꯕꯛ ꯍꯧꯈ꯭ꯔꯕꯣ ꯅꯣꯏꯗꯥ ꯀꯥꯂꯨ ꯍꯣꯏꯗꯤ
ꯎꯝ ꯍꯧꯗ꯭ꯔꯤꯌꯦ
ꯉꯁꯤꯗꯤ ꯀꯩꯅꯣ ꯌꯨꯝ ꯌꯨꯝꯁꯨ ꯌꯨꯝꯒꯤ ꯊꯕꯛꯁꯨꯕ ꯃꯤ ꯂꯥꯛꯄ꯭ꯔꯥ ꯂꯥꯛꯇꯕ꯭ꯔꯣ
ꯉꯁꯤꯁꯦ ꯃꯣꯏ ꯀꯩꯅꯣꯗ ꯂꯥꯛꯀꯗꯕ ꯃꯥꯜꯂꯦ ꯍꯧꯖꯤꯛꯐꯥꯎꯗꯤ ꯂꯥꯛꯇꯦ ꯃꯣꯏꯁꯦ ꯑꯌꯨꯛꯇ ꯂꯥꯛꯄ ꯅꯨꯃꯤꯠꯁꯨ ꯌꯥꯎꯋꯦꯕꯀꯣ ꯑꯗꯨꯒ ꯑꯌꯥꯝꯕꯅ ꯃꯣꯏ ꯅꯨꯡꯊꯤꯟꯗ ꯂꯥꯛꯑꯦꯕ ꯃꯣꯏꯁꯦ ꯊꯕꯛ ꯃꯐꯝ ꯑꯅꯤ ꯊꯣꯛꯅ ꯄꯥꯏꯕꯖꯥꯠꯅꯦꯕ ꯑꯗꯨꯒꯤ ꯉꯥ ꯅꯍꯥꯟ ꯅꯣꯡꯃ ꯅꯨꯃꯤꯠ ꯅꯤꯅꯤ ꯍꯨꯝꯅꯤ ꯑꯃꯗꯤ ꯑꯌꯨꯛꯇ ꯂꯥꯛꯑꯃꯤ ꯃꯣꯏꯖꯨ ꯑꯗꯣ ꯉꯁꯤꯗꯣ ꯁꯤꯒꯤ ꯑꯪ ꯒ꯭ꯔꯦꯠ ꯕꯤꯟ ꯂꯥꯛꯄ ꯍꯥꯏꯗꯣ ꯂꯥꯛꯇꯣꯏꯅꯦꯕ ꯃꯣꯏ ꯉꯔꯥꯡ ꯋꯥꯟ ꯐꯥꯏꯚ ꯇꯦꯟ ꯊꯥꯔ ꯊꯝꯃꯝꯕꯅꯦꯕ ꯑꯗꯣ ꯁꯤꯁꯦ ꯃꯣꯏ ꯑꯌꯨꯛ ꯂꯥꯛ ꯑ ꯄꯣꯠꯁꯦ ꯌꯥꯝ ꯀꯟꯅ ꯌꯥꯝꯕ ꯌꯥꯝꯕ ꯑꯣꯏꯗ꯭ꯔꯕꯅꯤꯅ ꯃꯣꯏ ꯅꯨꯡꯊꯤꯟ ꯂꯥꯛꯀꯗꯕꯁꯨ ꯃꯥꯜꯂꯦ
ꯑꯗꯒꯤ ꯅꯣꯏ ꯍꯧꯖꯤꯛꯀꯤ ꯅꯣꯏ ꯅꯣꯏꯍꯧꯖꯤꯛꯀꯤꯗꯨ ꯍꯦꯛ ꯂꯣꯏꯕꯒ ꯈꯔ ꯂꯩꯔꯒꯗꯤ ꯃꯊꯛꯀꯤ ꯄ꯭ꯂꯥꯟ ꯁꯥꯠꯇꯣ ꯍꯩꯒꯦꯍꯥꯏ
ꯍꯣꯏ ꯑꯗꯨꯃꯥꯏꯅ ꯑ
ꯑꯗꯨꯕꯨ ꯑꯗꯨꯕꯨ ꯍꯥꯏꯕ ꯋꯥꯅꯤ ꯁꯥꯠ ꯍꯩꯕꯖꯤꯖꯨ ꯄꯩꯁꯥ ꯃꯁ ꯃꯆꯥ ꯅꯠꯇꯦꯅꯦ ꯆꯪꯉꯛꯇꯣꯏꯖꯦ ꯄꯩꯁꯥꯁꯤꯅ ꯍꯦꯛꯇꯀꯣ ꯑꯩꯈꯣꯏ ꯂꯩꯔꯒꯗꯤ ꯍꯦꯛꯇ ꯄꯩꯔ ꯊꯝꯃ ꯀꯥꯟꯗ ꯖꯥꯔ ꯁꯥꯒꯤꯕꯅ ꯃꯈꯜ ꯑꯃꯅꯦꯕ ꯑꯗꯨꯝ ꯁꯨꯝ ꯇꯦꯛ ꯇꯦꯛ ꯁꯨꯝ ꯁꯨꯔ ꯆꯥ ꯇꯧꯔ ꯈꯤꯇꯪꯗꯤ ꯈꯔ ꯑꯗꯨꯝ ꯇꯞꯄꯗꯣꯀꯣ ꯁꯥꯕꯗ
ꯃꯥꯅꯤ ꯍꯣꯏ ꯐꯔꯦ ꯑꯗꯨꯗꯤ ꯀꯩꯅꯣ ꯇꯧꯔꯁꯤ ꯍꯣꯔꯦꯟ ꯑꯃꯨꯛ ꯁꯥꯔꯁꯤꯀꯣ
ꯍꯣꯏ ꯍꯣꯏ ꯑꯩꯖꯨꯅꯦ ꯀꯩꯅꯣ ꯆꯥꯛ ꯏꯁꯤꯡ ꯊꯣꯡꯅꯕ ꯂꯣꯏꯁꯤꯟꯅꯕ ꯇꯧꯔꯒꯦ ꯑꯁ ꯆꯝꯐꯨꯠ ꯐꯨꯠꯅꯕ ꯀꯩꯀꯩ ꯇꯧꯔꯒꯦ ꯂꯣꯏꯁꯜꯂꯒꯦ ꯑꯧ